ꯁꯤꯔꯣ ꯍꯦꯜꯂꯣ ꯍꯦꯜꯂꯣ
ꯑꯁ
ꯇꯥꯕ꯭ꯔꯣ ꯇꯥꯏ ꯇꯥꯏ ꯅꯪꯒꯤ ꯀ꯭ꯔꯤ ꯇꯧꯔꯒꯦ ꯍꯧꯖꯤꯛꯀꯤꯗꯨ ꯈꯪꯗꯦꯅꯦ ꯏꯕꯥꯅꯤꯒꯤꯗꯨ ꯑꯥ ꯑꯩꯒꯤ ꯗꯨ ꯅꯪꯒꯤ ꯃꯈꯣꯟ ꯀ꯭ꯔꯤꯁꯨ ꯇꯥꯗꯦ ꯍꯧꯖꯤꯛꯀꯤꯗꯨꯗꯤ
ꯑꯩꯁꯨ ꯇꯥꯗꯦꯕ ꯑꯩ
ꯀ꯭ꯔꯤ ꯇꯧꯕ꯭ꯔꯅ ꯑꯩꯁꯨ ꯅꯪꯕꯨ ꯌꯦꯡꯒꯦ ꯇꯧꯔꯒ ꯂꯥꯛꯈ꯭ꯔꯅꯤ ꯃꯐꯝ ꯎꯝ ꯇꯥꯔꯗꯤ ꯐꯔꯦ ꯏꯀꯣ ꯏꯀꯣ ꯂꯥꯛꯄ꯭ꯔꯣ
ꯂꯥꯛꯇꯦ ꯂꯥꯛꯇꯦ ꯅꯪ ꯑꯦꯄꯤꯁ ꯍꯥꯞꯄ꯭ꯔꯣ
ꯅꯪ ꯑꯦꯄꯤꯁ ꯍꯥꯞꯄ꯭ꯔꯣ ꯍꯥꯞꯇ꯭ꯔꯦ ꯑꯃꯨꯛꯀ ꯄꯨꯊꯣꯛꯈ꯭ꯔꯦ
ꯑꯥꯏꯏ ꯑꯦꯀꯣ ꯈꯔ ꯈꯔ ꯂꯥꯛꯑꯦ ꯑ ꯂꯥꯛꯑꯦ ꯕꯥꯏ ꯂꯥꯏꯑꯦ ꯂꯥꯏꯑꯦ ꯁꯤꯗꯤ ꯅꯪ ꯑꯦꯔꯄꯤꯁ ꯍꯥꯞꯄꯣ
ꯌꯦꯡꯉꯣꯀꯣ ꯑꯩ ꯑꯃꯨꯛꯀ ꯍꯥꯞꯀꯦ ꯅꯪ ꯅꯪ ꯀꯩꯅꯣꯃ ꯑꯗꯨꯝ ꯍꯥꯏꯂꯩꯑꯣ ꯉꯥꯡꯂꯩꯑꯣ ꯅꯪ ꯂꯥꯛꯄ꯭ꯔꯣ ꯂꯥꯛꯄ꯭ꯔꯣ ꯅꯪꯒꯤ ꯕꯦꯛꯒ꯭ꯔꯥꯎꯟ ꯅꯣꯏꯁ ꯌꯥꯝꯃꯦ
ꯍꯧꯖꯤꯛꯇꯤ
ꯍꯣꯏ ꯍꯧꯖꯤꯛꯇꯤ ꯌꯥꯔꯦ
ꯈꯦꯍ ꯍ ꯅꯨꯡꯊꯤꯟ ꯅꯨꯡꯊꯤꯟ ꯆꯔꯥ ꯆꯥꯔꯕꯣ
ꯑꯩꯁ ꯀꯗꯥꯏ ꯅꯨꯡꯊꯤꯟ ꯆꯔꯥꯛꯅꯣ ꯑꯩꯈꯣꯏꯗꯤ ꯂꯟꯁ ꯑꯣꯏꯅ ꯇꯧꯋꯦ ꯊꯤꯟꯆꯔꯥ ꯇꯧꯗꯦ ꯈꯣꯢꯒꯤꯗꯤ
ꯑꯆꯥ ꯑꯩꯁꯨ ꯆꯥꯛ ꯆꯥꯕ ꯊꯦꯡꯕꯅꯤ ꯉꯁꯤ ꯑꯌꯨꯛꯇ ꯀꯩꯅꯣꯃ ꯆꯥꯕ ꯍꯧꯖꯤꯛ ꯑꯥ ꯁꯒꯣꯝꯒ ꯐꯂꯨꯗꯥ ꯑꯃ ꯑꯁꯥꯡꯕ ꯂꯩꯗꯅ ꯑꯗꯨꯒ ꯖꯨꯕꯤ ꯍꯥꯞꯄꯗꯣꯡꯗꯣ ꯍꯥꯞꯄꯒ ꯆꯥꯕꯒꯤ ꯆꯤꯛ ꯆꯥꯛ ꯆꯣꯛ ꯈꯔ ꯆꯥꯕ ꯊꯦꯡꯕ ꯍꯥꯏꯇꯥꯔꯦ
ꯀꯅꯥꯅ ꯊꯣꯡꯂꯤꯒꯦ ꯍꯟꯗꯛꯄꯨ ꯃꯦꯗꯥꯝꯁꯨ ꯌꯥꯎꯔꯛꯈ꯭ꯔꯕꯅꯤꯅ
ꯊꯣꯡꯕꯗꯤ ꯗꯨꯝ ꯃꯥ ꯊꯕꯛ ꯆꯤꯜꯂꯗꯤ ꯑꯩꯅ ꯑꯌꯥꯝꯕ ꯊꯣꯡꯉꯤꯗ ꯗꯣ ꯃꯥ ꯁꯨꯗꯤꯒꯨꯝꯕ ꯂꯩꯔꯗꯤ ꯃꯥꯅ ꯑꯗꯨꯝ ꯐꯟ ꯊꯣꯡꯉꯣ ꯆꯠꯄ ꯈꯣꯠꯄꯗꯨ ꯃꯥ ꯊꯦꯡꯕꯅꯦꯕ
ꯇꯧꯅꯨ ꯇꯧꯅꯨ ꯅꯨꯄꯤꯅ ꯉꯝꯕ ꯍꯥꯏꯕꯗꯨ ꯇꯧꯅꯨ ꯀꯣ
ꯃꯇꯝ ꯃꯇꯝ ꯂꯩꯗ ꯑꯩꯈꯣꯏ ꯗꯨꯝ ꯊꯕꯛ ꯂꯩꯇꯕꯒꯤ ꯑꯗꯨꯝ ꯀꯩꯅꯣ ꯇꯧꯕꯤꯕꯅꯦꯗ ꯃꯥꯁꯨ ꯒ꯭ꯌꯥꯟ ꯇꯥꯔꯛꯀꯅꯤ ꯀꯩꯅꯣ
ꯎꯝ ꯂꯥꯏꯔꯤꯛ ꯄꯥꯒꯗꯧꯗꯣ ꯇꯨꯃꯤꯟꯅ ꯄꯥꯎꯑꯣ ꯁꯨꯔꯨ ꯁꯨꯔꯨ ꯅꯩꯔ ꯂꯩꯅꯨ ꯃꯅꯥꯛꯇ
ꯍꯨꯛ ꯂꯥꯏꯔꯤꯛ ꯂꯥꯏꯔꯤꯛꯁꯦ ꯂꯥꯏꯔꯤꯛꯇꯤ ꯃꯥ ꯃꯤ ꯂꯩꯕꯗꯤ ꯀ꯭ꯔꯤꯁꯨ ꯅꯠꯇꯦꯗ ꯐꯨꯠꯕꯣꯜꯗꯅꯦ ꯂꯥꯏꯔꯤꯛꯇꯗꯤ ꯍꯧꯖꯤꯛ ꯕꯦꯔꯥꯁꯦ ꯅꯣꯡꯀꯣꯛꯁ꯭ꯇꯦꯁ ꯍꯧꯔꯗꯤ ꯑꯃꯨꯛꯀ ꯂꯥꯏꯔꯤꯛ ꯄꯥꯕꯁꯦ ꯈꯔ ꯋꯥꯕꯅꯤꯅꯦ ꯅꯨꯡꯗꯥꯡꯗ ꯐꯖꯟ ꯇꯨꯝꯗꯕ ꯅꯨꯡꯊꯤꯟꯗ ꯂꯥꯏꯔꯤꯛ ꯄꯥꯕ ꯌꯥꯗꯕ ꯇꯧꯔ
ꯑꯁ ꯉꯁꯤꯒꯤ ꯄ꯭ꯂꯦꯗꯨꯗꯤ ꯁꯥꯎꯅꯤꯡꯕꯅ ꯑꯩ ꯁꯥꯎꯅꯤꯡꯕꯅ
ꯄꯨꯡꯉꯥ ꯌꯦꯡꯕ꯭ꯔꯣ ꯅ
ꯑꯥ ꯂꯣꯏꯔꯝꯗꯥꯏꯗ ꯌꯦꯡꯉꯦ ꯍꯧꯒꯠꯂꯒ
ꯑꯥ ꯃꯥꯒꯤ
ꯑꯩꯗꯤ ꯉꯝꯈ꯭ꯔꯦꯅ ꯑꯗꯨꯝ ꯇꯨꯝꯗꯤ ꯇꯨꯝꯈ꯭ꯔꯝꯅꯦ ꯌꯥꯗ꯭ꯔꯦ
ꯑꯩ ꯍꯥꯂꯛꯈ꯭ꯔꯦ ꯑꯩ ꯂꯥꯛꯈ꯭ꯔꯦ ꯍꯥꯏꯔꯦꯒ ꯍꯂꯥꯛꯔꯝꯗ꯭ꯔꯦ ꯃꯥꯁꯦ ꯍꯟꯒ꯭ꯔꯦꯅꯦ
ꯑꯗꯨ ꯃꯣꯏ ꯀꯥꯗꯤ ꯀꯥꯈ꯭ꯔꯝꯅꯤꯅ ꯑꯗꯨꯝ ꯇꯞꯅ ꯁꯅꯥꯈ꯭ꯔꯦꯗ ꯃꯥꯗꯨꯁꯨ ꯇꯞꯅ ꯑꯗꯨꯝ ꯁꯨꯅꯥꯈ꯭ꯔꯦꯗ ꯌꯥꯝ ꯀꯩꯅꯣ ꯇꯧꯗꯕꯤꯗ ꯁꯅꯥꯗ꯭ꯔꯦꯕ ꯑꯃꯨꯛ
ꯀꯥꯕꯕꯨꯗꯤ ꯀꯥꯕꯅꯤꯅ ꯑꯗꯨ ꯃꯥꯒꯤ ꯉꯝꯗꯕꯒꯤ ꯉꯝꯗꯕꯒꯤ ꯃꯥ ꯍꯧꯖꯤꯛ ꯃꯥꯒꯤ ꯑꯣꯄꯟ ꯏꯟꯖꯤꯟꯗꯣ ꯉꯝꯂꯛꯄꯗ ꯋꯥꯔꯅꯤꯅꯦ
ꯍꯣꯏ ꯑꯗꯨ ꯀꯩꯅꯣꯒ ꯇꯥꯏ ꯃꯣꯏꯁꯦ ꯃꯣꯇ꯭ꯔꯤꯛ ꯈꯣꯏꯒ ꯇꯥꯔꯦꯅ ꯑꯗꯣ
ꯀꯣꯔꯁꯤꯌꯥ
ꯍꯣꯏ ꯃꯣꯗ꯭ꯔꯤ ꯁꯤꯅꯥꯔꯣ ꯁꯅꯗ꯭ꯔꯥ ꯈꯪꯗ꯭ꯔꯦꯅꯦ ꯑꯗꯨ ꯑ ꯑꯗꯨꯝ ꯍꯦꯡꯕ ꯌꯥꯏꯅ ꯀ꯭ꯔꯣꯁꯤꯌꯥ ꯑꯣꯏꯔꯗꯤ
ꯍꯣꯏ ꯍꯣꯏ ꯑꯗꯨꯝ ꯑꯗꯨꯝ ꯅꯍꯥꯟꯗꯒꯤ ꯑꯗꯨꯝ ꯁꯥꯕ ꯃꯤ ꯅꯤꯅ ꯋꯥꯜꯀꯞ ꯑꯗꯨꯝ ꯌꯥꯝꯃꯤꯗ ꯑꯗꯨ ꯃꯣꯏ ꯈꯪꯗꯦ ꯑꯩ ꯃꯣꯏꯒꯤ ꯄ꯭ꯂꯦ ꯌꯦꯡꯗ꯭ꯔꯦ ꯑꯗꯨꯕꯨ ꯀꯣꯔꯁꯤꯌꯥ ꯉꯥꯝꯃꯁꯨ ꯌꯥꯏꯁꯦ
ꯎꯝ ꯍꯣꯏ ꯑꯗꯨꯒꯨꯝꯕꯗꯗꯤ ꯐꯖꯔꯣꯏ ꯅꯩ
ꯐꯖꯗꯤ ꯐꯖꯔꯅꯤ ꯁ꯭ꯄꯦꯟꯕꯨ ꯉꯝꯃꯗꯤ ꯑꯗꯨꯝ ꯁ꯭ꯄꯦꯟꯕꯨꯨ ꯉꯝꯃꯗꯤ ꯋꯥꯔꯜ ꯀꯞ ꯐꯪꯗ꯭ꯔꯁꯨ ꯑꯗꯨꯝ ꯃꯤꯡꯗꯤ ꯑꯗꯨꯝ ꯌꯥꯔꯅꯤ ꯄꯣꯔꯇꯨꯒꯜ ꯀꯩꯅꯣ
ꯁꯤ ꯑꯃꯗꯁꯨ ꯐꯖꯕ ꯑꯃꯗꯁꯨ ꯐꯖꯕ ꯑꯣꯏꯔꯗꯤ ꯐꯖꯩ ꯄ꯭ꯂꯦꯁꯦ ꯃꯁꯨ ꯑꯃꯅ ꯊꯤꯕ ꯃꯥꯅ ꯐꯖꯕ ꯇꯧꯕꯗꯨꯗꯤ ꯐꯖꯗꯦꯗ ꯑꯃꯨꯛꯀ ꯌꯦꯡꯕ ꯅꯨꯡꯉꯥꯏꯇꯦ
ꯍꯣꯏ ꯍꯣꯏ ꯑꯗꯨꯕꯨ ꯍꯧꯖꯤꯛꯇꯤ ꯄꯨꯜ ꯑꯣꯏꯒ꯭ꯔꯝꯅꯤꯅ ꯚꯥꯏ ꯃꯤꯁꯦ ꯑꯗꯨꯝ ꯇꯞꯅꯗꯤ ꯁꯅꯥꯔꯔꯣꯏ
ꯍꯣꯏ ꯅꯀꯣꯞꯅꯦ ꯀꯩꯅꯣ
ꯃꯣꯏꯅ ꯈꯔ ꯆꯤꯡꯅꯔꯒ ꯃꯣꯏꯅ ꯉꯝꯃꯔꯣꯏꯗꯤ ꯗꯤꯐꯦꯟ ꯀꯟꯒꯦꯔꯥ ꯅꯠꯇ꯭ꯔꯒ ꯈꯔ ꯔꯐ ꯁꯅꯥꯒꯦꯔ ꯑꯗꯨ ꯍꯧꯔꯛꯑꯅꯤ
ꯎꯝ
ꯗ꯭ꯔꯃꯥ ꯗ꯭ꯔꯃꯥꯁꯤꯡꯗ ꯍꯧꯖꯤꯛ ꯑꯟꯂꯣꯛ ꯇꯧꯈ꯭ꯔꯅꯤ
ꯀꯟꯅ ꯆꯠꯂꯤꯅꯦ ꯀꯟꯅ ꯆꯠꯂꯤꯅꯦ
ꯑꯩꯈꯣꯏꯒꯤꯗꯤ ꯑꯗꯨꯝ ꯌꯥꯔꯤꯁ ꯇꯪꯈꯥꯏꯗ ꯊꯣꯛꯑꯁꯨ ꯑꯗꯨꯝ ꯑꯃꯗꯤ ꯆꯜꯂꯤ ꯃꯥꯗꯤꯗꯨꯝ ꯕꯣꯔ ꯕꯣꯔ ꯂꯩꯕꯅꯤꯗ ꯃꯥꯗꯤꯗꯨꯝ ꯍꯨꯡ ꯕ꯭ꯂꯦꯁꯤꯡ ꯕꯣꯔ
ꯕꯣꯔꯗꯤ ꯑꯗꯨꯝ ꯐꯖꯟꯅ ꯄꯤꯈ꯭ꯔꯕ ꯃꯥꯜꯂꯦ
ꯑꯗꯨꯅꯤꯅꯦ ꯑꯩꯗꯤ ꯃꯥ ꯆꯜꯂꯔ ꯆꯠꯂꯔꯣꯏꯌꯥꯅ ꯂꯩ ꯅꯤꯅꯦ ꯉꯁꯥꯏ ꯃꯃꯥꯡꯗꯁꯨ ꯃꯣꯏ ꯑꯅꯤ ꯆꯟꯈ꯭ꯔꯦꯗꯅ
ꯍꯣꯏ ꯍꯣꯏ
ꯇ ꯑꯗꯨꯝ ꯇꯞꯅ ꯇꯞꯅ ꯁꯅꯥꯂꯩꯒꯦꯔ ꯍꯥꯏꯔꯒ ꯆꯥꯟꯁ ꯑꯃ ꯐꯪꯕꯗꯨ ꯑꯗꯨꯝ ꯆꯜꯂꯦꯅꯦ
ꯑꯣꯏꯔꯦ ꯅ ꯃꯥꯒꯤꯗꯤ ꯇꯣꯇꯦꯜꯗ
ꯇꯔꯨꯛ ꯑꯣꯏꯔꯦ ꯃꯥ ꯍꯧꯖꯤꯛꯇꯤ ꯇꯣꯞ
ꯎꯝ ꯑꯃꯗꯗꯤ ꯐ꯭ꯔꯥꯟꯁꯀꯤꯗꯨꯗꯤ ꯅꯍꯥꯗꯨꯗꯤ ꯀ꯭ꯔꯝꯃꯥꯏꯅ ꯀꯌꯥ ꯂꯩꯒꯤꯕ꯭ꯔꯣ
ꯃꯥꯒꯤꯗꯣ ꯃꯔꯤ ꯃ ꯃꯥꯁꯨ ꯃꯉꯥ ꯐꯪꯈ꯭ꯔꯕꯖꯥꯠꯂꯣ
ꯃꯉꯥ ꯍꯣꯏ ꯃꯉꯥ ꯑꯣꯏꯕꯒꯨꯝ ꯇꯧꯋꯤꯗ
ꯃꯉꯥ ꯑꯣꯏꯈ꯭ꯔꯒꯨꯝ ꯇꯧꯕꯅꯦ ꯃꯔꯤ ꯅꯠꯇ꯭ꯔꯗꯤ ꯃꯉꯥ ꯑꯣꯏꯒꯅꯤ ꯃꯉꯥ ꯃꯉꯥ ꯀꯥꯔꯝꯅꯤꯕꯣ ꯍꯟꯗꯛꯀꯤꯗꯣ
ꯎꯝ ꯍꯣꯏ ꯍꯣꯏ ꯑꯗꯨ ꯇꯥꯔꯛꯂꯗꯤ ꯁ꯭ꯄꯦꯟ ꯈꯣꯏꯒ ꯇꯥꯔꯛꯂꯗꯤ ꯑꯗꯨꯝ ꯏꯌꯥꯝꯕꯗꯨꯁꯨ ꯆꯠꯈ꯭ꯔꯗꯧ ꯃꯥꯜꯂꯦ ꯌꯨꯝꯗ ꯇꯨꯃꯤꯟꯅ
ꯍꯧꯖꯤꯛꯇꯤ ꯃꯥꯅ ꯁꯅꯥꯅꯤꯡꯕ ꯁ꯭ꯇꯥꯏꯜꯗ ꯁꯥꯟꯅꯔꯗꯤ ꯚꯥꯏ ꯒꯦꯝꯗꯤ ꯁꯨꯡꯉꯝ ꯉꯝꯃꯔꯣꯏ ꯃꯦꯅꯦꯖꯔ ꯅ ꯀ꯭ꯔꯥꯁ ꯆꯤꯡꯉꯒ ꯅꯝꯐꯨꯗ ꯅꯪ ꯍꯥ
ꯑ
ꯀꯔꯤꯕ
ꯑꯗꯨ ꯇꯪꯈꯥꯏꯒꯨꯝꯕ ꯁꯅꯥꯍꯟꯕ ꯅꯠꯇ꯭ꯔꯒ ꯃꯤꯅꯤꯠ ꯀꯨꯟꯒꯨꯝꯕ ꯁꯅꯥꯍꯟꯕ ꯑꯗꯨꯃꯥꯏꯅ ꯇꯧꯔꯗꯤ ꯌꯥꯗꯤ ꯌꯥꯅꯤ
ꯑꯗꯨꯅꯦ ꯃꯦꯅꯦꯖꯔ ꯅ ꯈ꯭ꯔ ꯃꯦꯅꯦꯖꯔꯒꯤ ꯃꯊꯛꯇ ꯈꯔ ꯂꯩꯔꯦ ꯃꯦꯅꯦꯖꯔꯅ ꯍꯥꯏꯕꯗꯣ ꯇꯥꯗ꯭ꯔꯗꯤ ꯑꯗꯨꯝ ꯄꯣꯔꯦ
ꯍꯣꯏ ꯍꯣꯏ ꯍꯣꯏ ꯑꯗꯨꯝ ꯍꯟꯈ꯭ꯔꯦ ꯄ꯭ꯔꯤꯗꯤꯛꯁꯟ ꯆꯨꯝꯗ꯭ꯔꯦ
ꯁꯨꯝꯁꯟꯒꯤ ꯄ꯭ꯔꯦꯗꯤꯛꯁꯟ ꯆꯨꯝꯃꯗꯤ ꯑꯗꯨꯝ ꯐꯥꯎꯔꯅꯤ ꯑꯗꯣ ꯃꯦꯛꯁꯤꯀꯣꯗꯣ ꯌꯥꯎꯔꯣꯏꯗ ꯃꯦꯛꯁꯤꯀꯣ ꯍꯟꯗꯇꯨ ꯀꯅꯥ ꯇꯥꯕ꯭ꯔ ꯈꯪꯗ꯭ꯔꯦꯅꯦ ꯀꯅꯥ ꯇꯥꯕ꯭ꯔꯥ ꯃꯦꯛꯁꯤꯀꯣꯗꯣ
ꯈꯪꯗꯦꯅꯦ ꯑꯩ ꯃꯥ ꯃꯣꯏꯒꯤꯗꯤ ꯍꯤꯡꯗ꯭ꯔꯦ ꯃꯦꯛꯁꯤꯀꯣꯒꯤ ꯍꯥꯟꯅ ꯁꯅꯥꯔꯝꯕ ꯀꯤꯞꯄꯔꯗꯨ ꯈꯪꯕ꯭ꯔꯥ ꯈꯪꯗꯦꯅ ꯍꯥꯟꯅ ꯀꯔꯂꯤ ꯀꯔꯂꯤ ꯍꯤꯌꯔ ꯑꯣꯏꯔꯒ ꯌꯥꯝ ꯁꯅꯥꯔꯝ ꯅꯣꯏꯅ ꯑꯗꯨ ꯃꯥꯗꯤ ꯀ꯭ꯂꯞꯇꯗꯤ ꯌꯥꯎꯗꯦ ꯑꯃꯨꯛꯀ
ꯀꯣꯀꯣꯔꯗꯥꯜ ꯀꯣꯀꯣꯔꯗꯥꯜꯒꯤ ꯀꯤꯛ ꯇꯧꯗ꯭ꯔꯣ
ꯑꯁ ꯑꯗꯨ ꯅꯠꯇꯦꯕꯣ ꯑꯗꯨ ꯅꯠꯇꯦ ꯑꯗꯨꯒꯤ ꯃꯃꯥꯡ ꯑ ꯑꯗꯨꯒꯤ ꯀꯩꯅꯣꯗꯨꯅꯦ ꯀꯨꯏꯗ꯭ꯔꯤꯗ ꯃꯥ ꯊꯣꯛꯄ ꯑꯗꯨꯕꯨ ꯎꯗ꯭ꯔꯦꯅꯦ ꯑꯩꯗꯤ ꯀꯤꯞꯄꯔ ꯑꯩꯗꯤ ꯀꯅꯥꯝꯁꯨ ꯄꯥꯝꯗꯦ ꯀꯤꯞꯄꯔꯗꯗꯤ ꯃꯥ ꯄꯥꯝꯃꯦ ꯎꯗ꯭ꯔꯦꯅꯦ ꯍꯟꯗꯛꯇꯤ ꯇꯧꯗ꯭ꯔꯦꯅꯦ
ꯍꯟꯗꯛꯁꯦ ꯀꯤꯇꯔ ꯑ ꯀꯤꯞꯄꯔꯁꯦ ꯀꯅꯥꯅ ꯐꯖꯕ꯭ꯔꯥ ꯈꯪꯗꯦꯅꯦ ꯕꯣꯖꯤꯟ ꯕꯣ ꯑ ꯀꯔꯤꯕ ꯕꯣꯖꯤꯟ ꯍꯥ ꯃꯥꯅ ꯈꯔ ꯐꯥꯎ ꯂꯩꯅꯦ ꯃꯤꯡꯗꯤ ꯑꯗꯨꯝ ꯀꯤꯄꯔ ꯐꯥꯔꯁꯇ ꯐꯖ ꯁ꯭ꯄꯦꯟꯒ ꯁꯥꯟꯅꯕꯗꯣ
ꯀꯩꯅꯣꯒꯤꯗꯨ ꯅꯠꯇ꯭ꯔꯣ ꯀꯨꯔꯥꯆꯥꯎꯒꯤ ꯀꯤꯞꯄꯔꯗꯣ
ꯀꯨꯔꯥ ꯀꯥꯎꯔꯣ ꯑꯗꯨ ꯅꯠꯇꯦ
ꯑꯗꯨ ꯅꯠꯇꯦ ꯀꯦꯞ ꯑ ꯀꯦꯄꯣ ꯐꯦ ꯑꯣ ꯑꯆꯥ ꯑꯆꯥ ꯑꯆꯥ ꯃꯣꯏꯁꯨ ꯔꯥꯎꯟ ꯑꯣꯐ ꯊꯥꯔꯇꯤ ꯇꯨ ꯆꯟꯕ꯭ꯔꯣ
ꯆꯟꯒ꯭ꯔꯦ ꯆꯟꯒ꯭ꯔꯦ
ꯎꯝ
ꯑꯗꯨꯝ ꯃꯣꯏꯁꯨ ꯕꯤꯠ ꯑꯃꯅꯤꯗꯕ ꯍꯥꯏꯕꯗꯤ ꯑꯗꯨꯝ ꯍꯟꯗꯛ ꯉꯝꯃꯗꯤ ꯅꯦꯛꯁꯇꯁꯨ ꯃꯣꯏ ꯀ꯭ꯋꯥꯂꯤꯐꯥꯏ ꯇꯧꯕ ꯆꯥꯟꯁ ꯋꯥ꯭ꯡꯉꯤꯗꯅ ꯃꯣꯏꯒꯤ ꯀꯩꯅꯣꯃ ꯂꯥꯛ ꯀꯅꯤꯗꯅ ꯁꯅꯥꯅꯤ ꯉꯥꯏꯒꯤ ꯏꯁꯄꯤꯔꯤꯠꯇꯣ ꯑꯃꯔꯛ ꯉꯝꯃꯗꯤ ꯀꯟꯇ꯭ꯔꯤ ꯆꯥꯎꯒꯦꯔꯥ ꯄꯤꯛꯀꯦꯔꯥ ꯑꯗꯨꯝ ꯉꯝꯅꯤ ꯉꯝꯔꯛ ꯀꯅꯤꯗ ꯑꯈꯣꯏꯒꯤ ꯀꯟꯇ꯭ꯔꯤꯅ ꯑꯁꯨꯃꯨꯛ ꯆꯥꯎꯔꯁꯨ ꯉꯝꯗꯕꯗꯣ
ꯍꯣꯏ ꯀꯟꯗ꯭ꯔꯤ ꯄꯤꯛ ꯀꯟꯗ꯭ꯔꯤ ꯄꯤꯛ ꯄꯤꯛꯄꯅ ꯇꯧꯕ ꯍꯧꯔꯦꯗ ꯑꯌꯥꯝꯕ ꯍꯧꯖꯤꯛꯇꯦ
ꯍꯥꯥ
ꯀꯟꯇ꯭ꯔꯤ ꯄꯤꯛ ꯄꯤꯛꯄꯅ ꯇꯧꯕ ꯍꯧꯔꯦꯕ ꯑꯌꯥꯝꯕ
ꯄꯩꯁꯥ ꯊꯥ ꯈꯥ ꯊꯥꯗꯒꯗꯕꯅꯤꯅꯦ ꯄꯩꯁꯥ ꯊꯥꯗꯗ꯭ꯔꯗꯤ ꯃꯣꯏ ꯄꯩꯁꯥ ꯌꯥꯝ ꯊꯥꯗꯔꯁꯨ ꯀꯅꯥ ꯂꯩꯇꯦ ꯑꯗꯨꯕꯨ ꯌꯥꯝ ꯀꯣꯅꯥꯅ ꯊꯥꯗꯔꯗꯤ ꯃꯤꯁꯦ ꯁꯅꯥꯅꯤꯡꯕ ꯂꯥꯛꯀꯅꯤꯕ
ꯍꯣꯏ ꯍꯣꯏ
ꯑꯈꯣꯏꯒꯤ ꯇꯤꯝꯁꯦꯝꯃꯛꯑꯁꯨ ꯑ ꯌꯨꯝ ꯁꯦꯝꯃꯦ ꯍꯥꯏꯁꯦꯕ ꯑꯈꯣꯏ ꯑꯈꯣꯏꯒꯤ ꯃꯤ ꯈꯛꯇ ꯀꯔꯤ ꯍꯥꯏꯁꯤꯔ ꯁꯅꯥꯔꯁꯨ ꯄꯦꯜꯂꯣꯏꯕ ꯑꯩꯈꯣꯏꯒꯤꯁꯦ ꯄꯩꯁꯥ ꯐꯪꯗꯕꯅꯤꯅ
ꯍꯣꯏ ꯍꯣꯏ ꯆꯨꯝꯃꯦ ꯆꯨꯝꯃꯦ
ꯎꯝ
ꯀꯅꯥꯗꯦ ꯑꯩ ꯉꯔꯣꯡ ꯍꯥꯏꯕ ꯇꯥꯏꯞꯇ ꯏꯆꯥꯅꯨꯄꯥ ꯑꯣꯏꯅ ꯊꯥꯔꯒꯦ
ꯌꯥꯏ ꯌꯥꯏ ꯑꯗꯨꯗꯤ ꯅꯪ ꯀꯔꯤꯕ ꯚꯤꯗꯤꯑꯣ ꯑꯃ ꯅꯝꯃꯒ ꯑꯞꯂꯣꯗ ꯇꯧꯔꯒ ꯈꯔ ꯐꯥꯎꯍꯟꯗ꯭ꯔꯗꯤ ꯌꯥꯔꯣꯏꯅꯦ ꯍꯤ ꯍꯤ ꯍꯤ
ꯍꯣꯏ ꯑꯗꯨꯗꯤ ꯈꯔ ꯍꯥ ꯀꯩꯅꯣꯗꯁꯨ ꯀꯩꯅꯣꯗꯁꯨ ꯐꯦꯁꯕꯨꯛꯇꯁꯨ ꯏꯟꯁꯇꯥꯒ꯭ꯔꯥꯝꯗꯁꯨ ꯈꯔ ꯑꯁ ꯑꯗꯨꯕꯨ ꯏꯌꯥꯝꯕꯕꯨꯁꯨ ꯗꯤꯑꯦꯝ ꯈꯔ ꯇꯧꯗ꯭ꯔꯗꯤ ꯌꯥꯔꯣꯏꯅꯦ
ꯌꯥꯔꯣꯏ ꯌꯥꯔꯣꯏ ꯃꯥꯕꯨ ꯃꯤ ꯑꯃꯅ ꯀꯩꯅꯣꯃ ꯍꯥꯏꯒꯗꯕꯅꯤꯅꯦ ꯂꯥꯏꯛ ꯀꯌꯥꯗ ꯅꯠꯇ꯭ꯔꯒ ꯁꯤꯌꯥꯔ ꯀꯌꯥꯗ ꯇꯔꯒ ꯀꯔꯤꯕ ꯐꯣꯂꯣꯋꯥꯔ ꯀꯦꯌꯥꯗ ꯀꯩꯅꯦꯝꯃ ꯇꯧ ꯑꯣꯔ ꯈꯣꯏꯆꯥ ꯅꯪꯒꯤ ꯀ꯭ꯂꯞꯇ ꯆꯪꯅꯤꯡꯉꯥꯏ ꯍꯥꯏꯗꯕꯅꯤꯅꯦ
ꯀꯦꯝꯄꯦꯟ ꯀꯦꯝꯄꯦꯟ ꯇꯧꯕꯗꯣ
ꯑꯗꯨꯁꯨ ꯑꯗꯨꯝ ꯌꯥꯗꯦ ꯌꯥꯅꯦ
ꯎꯝ ꯑꯁ ꯍꯟꯗꯛꯀꯤꯅ ꯂꯥꯁꯅꯤꯅ ꯅꯦꯛꯁꯀꯤ ꯃꯊꯪꯒꯤ ꯋꯥꯔꯜ ꯀꯞꯇꯗꯤ ꯑꯗꯨꯝ ꯈꯔꯗꯤ ꯂꯥꯡ ꯍꯣꯏ ꯃꯤꯖꯤꯡꯖꯦ
ꯑꯗꯨ ꯃꯇꯝ ꯃꯊꯪꯒꯤꯗꯗꯤ ꯑꯩꯈꯣꯏꯒꯤ ꯀꯟꯇ꯭ꯔꯤꯁꯨ ꯍꯦꯡꯕ ꯌꯥꯔꯦꯗ ꯆꯥꯟꯁ ꯐꯖꯅ ꯈꯔ ꯁꯤꯡꯉꯗꯦ
ꯄꯩꯁꯥ ꯊꯥꯗꯔꯗꯤ ꯃꯤꯗꯤ ꯑꯗꯨꯝ ꯂꯩꯅꯤꯗ
ꯑꯗꯨ ꯄꯩꯁꯥ ꯋꯥꯠꯂꯦ ꯍꯥꯏꯃꯛꯁꯨ ꯌꯥꯗꯦꯕ ꯑꯈꯣꯏꯒꯤꯗꯤ
ꯑꯁ ꯋꯥꯠꯄꯗꯤ ꯋꯥꯠꯂꯤꯗ ꯚꯥꯏ
ꯍꯣꯏ ꯏꯀꯣꯅꯣꯃꯤꯛꯇ ꯈꯔ ꯕꯦꯔꯥꯗꯤ ꯑꯣꯏ ꯑꯈꯣꯏꯗ
ꯈꯣꯏꯒꯤ ꯅꯦꯁꯅꯦꯜ ꯇꯤꯝ ꯐꯥꯎꯕ ꯂꯩꯇꯦ
ꯑꯗꯨ ꯀ꯭ꯔꯤ ꯅꯦꯁꯅꯦꯜ ꯇꯤꯝ ꯃꯛꯇꯤ ꯂꯩꯇꯦꯗ ꯕꯥꯏ
ꯃꯣꯏ ꯀ꯭ꯂꯕ ꯀ꯭ꯂꯕꯀꯤ ꯑꯣꯏꯅ ꯇꯧꯔꯒ ꯀꯔꯤꯕ ꯈꯣꯏ ꯖꯒꯥ ꯑꯃꯗ ꯁꯅꯥꯔꯒ ꯑꯃꯨꯛꯀ ꯅꯦꯛꯁ ꯇꯣꯔꯅꯥꯃꯦꯟ ꯑꯆꯥꯎꯕꯗꯨꯗꯁꯨ ꯅꯥꯔꯒ ꯑꯗꯨꯝ ꯇꯧꯔꯒ ꯃꯄꯥꯟꯒꯤ ꯏꯟꯇ꯭ꯔꯅꯦꯁꯅꯦꯜ ꯈꯔ ꯈꯔ ꯁꯅꯥꯕ ꯋꯥꯅꯦꯕ ꯃꯣꯏ ꯗꯥꯏꯔꯦꯛ ꯅꯦꯁꯅꯦꯜ ꯇꯤꯝꯗ ꯂꯩꯇꯦꯕ ꯑꯥꯈꯣꯏꯁꯦ
ꯃꯣꯏ ꯀ꯭ꯂꯞ ꯀ꯭ꯂꯞꯇ ꯀꯩꯅꯣ ꯇꯧ ꯃꯥꯅꯦꯕ ꯁꯦꯂꯦꯛꯁꯟ ꯃꯨꯛꯀ ꯇꯧꯅꯦꯕ
ꯎꯝ
ꯈꯪꯗ꯭ꯔꯦ ꯑꯩꯈꯣꯏ ꯑꯩꯈꯣꯏ ꯍꯅꯨꯔꯀꯥꯟꯗ ꯆꯥ꯭ꯟꯁ ꯂꯩꯔꯗꯤ ꯂꯩꯒꯦꯔꯣ
ꯍꯦ ꯑꯩꯈꯣꯏ ꯍꯅꯨꯕ ꯀꯥꯟꯗ ꯆꯥ꯭ꯟꯁ ꯂꯩꯕ ꯌꯥꯏ ꯅꯍꯥꯟ ꯑꯗ꯭ꯔ ꯑꯗ꯭ꯔ ꯐꯤꯐ ꯇꯤꯟꯒꯤꯔꯣ ꯑꯃ ꯂꯩꯕꯗꯣ ꯃꯤ ꯑꯃꯅ ꯄꯨꯔꯒ ꯆꯠꯄꯗꯣ ꯏꯟꯇ꯭ꯔꯅꯦꯁꯅꯦꯜꯒꯤ ꯁꯣꯀꯈꯔꯅꯤ ꯑꯗꯨꯗꯤ
ꯁꯚꯦꯟꯇꯤꯟꯅꯦ ꯁꯚꯦꯟꯇꯤꯟ
ꯑꯟꯗ꯭ꯔ ꯁꯚꯦꯟꯇꯤꯟꯒꯤꯔꯥ ꯑꯟꯗ꯭ꯔ ꯐꯤꯐꯇꯤꯟꯒꯤꯔꯥ ꯑꯃ ꯇꯧꯗꯤ ꯇꯧꯈꯤꯕꯅꯤ ꯃꯣꯏꯗꯣ ꯃꯥ ꯃꯥ ꯍꯧꯖꯤꯛꯀꯤ ꯀꯣ꯭ꯁꯇꯨ ꯌꯥꯗꯤ ꯌꯥꯕ ꯃꯥꯜꯂꯦ ꯑꯗꯨꯝ ꯐꯥꯒꯤꯗꯤ ꯐꯥꯒꯤ ꯍꯥꯏ ꯁꯣꯀ꯭ꯔ ꯑꯣꯏꯔꯁꯨ ꯆꯥꯡ ꯑꯃꯗ ꯏꯟꯇ꯭ꯔꯅꯦꯁꯅꯦꯜ ꯌꯦꯡꯉꯝꯕꯗꯨꯗꯤ ꯑꯗꯨꯝ ꯅꯦ꯭ꯛꯁ ꯇꯥꯏꯝꯖꯨ ꯆꯥ꯭ꯟꯁ ꯂꯩꯔꯤ
ꯑꯦ ꯑꯗꯨꯗꯤ ꯌꯥꯝ ꯀꯩꯅꯣ ꯁ꯭ꯄꯦꯔꯤꯠꯇꯨ ꯍꯦꯟꯅ ꯋꯥꯡꯉꯅ ꯑꯃꯨꯛꯀ ꯑꯗꯨꯃꯥꯏꯅ ꯉꯝꯕ ꯍꯧꯔꯗꯤ
ꯑꯗꯨꯅꯦ ꯄ꯭ꯔꯣꯄꯔ ꯇ꯭ꯔꯦꯅꯤꯡ ꯇ꯭ꯔꯦꯅꯤꯡ ꯐꯖꯅ ꯄꯤꯔꯒ ꯐ꯭ꯟꯁꯀꯨꯝꯕꯗ ꯈ꯭ꯔꯥ ꯀ꯭ꯔꯤ ꯍꯥꯏꯁꯤꯔꯥ ꯃꯣꯏꯖꯨ ꯃꯥꯡꯗꯅꯤꯡꯉꯥꯏ ꯑꯗꯨꯒ ꯐꯟꯁꯨ ꯌꯥꯝ ꯑꯦꯛꯁꯇ꯭ꯔꯥ ꯊꯣꯛꯇꯕꯤ ꯑꯗꯨꯃꯥꯏꯅ ꯇꯧꯔꯗꯤ ꯃꯤꯁꯤꯡꯁꯦ ꯑꯗꯨꯝ ꯌꯥꯗꯤ ꯌꯥꯔꯛꯀꯅꯤꯗ
ꯈꯣꯏꯒꯤꯗꯤ